ꯇꯥꯏꯅꯦꯦ
ꯑꯣ ꯇꯥꯏꯔꯦ ꯇꯥꯏꯔꯦ
ꯑꯣ ꯑꯣ ꯑꯩꯁꯨ ꯐꯖꯅ ꯇꯥꯔꯦ ꯍꯧꯖꯤꯛꯇꯤ
ꯉꯁꯥꯏꯗꯣ ꯑꯩ ꯑꯩꯗꯤ ꯐ ꯐꯛ ꯇꯥꯈꯩꯅꯤꯅꯦ ꯐꯣꯟ ꯇꯧꯈ꯭ꯔꯒꯣꯟ ꯇꯥꯗ꯭ꯔꯦꯅ ꯑꯗꯨ ꯑꯗꯨ ꯑꯩꯗꯗꯤ ꯐꯖꯅ ꯇꯥꯕ ꯅꯠꯇ꯭ꯔꯣ
ꯅꯪꯒꯤꯗꯤ ꯇꯥꯏꯌꯦ
ꯑꯣ
ꯑꯩ ꯑꯗꯨꯝ ꯉꯥꯡꯉꯒ ꯂꯩꯕꯅꯦ ꯑꯩꯁꯨ ꯍꯥ
ꯅꯪꯅꯦ ꯅꯪꯅꯦ ꯋꯥꯕ ꯃꯤꯗ
ꯑꯣ ꯑꯣꯏꯔꯝꯕꯁꯨ ꯌꯥꯏ ꯍꯣꯏ
ꯀꯗꯅꯤꯅ
ꯑꯗꯨꯝ ꯂꯥꯛꯑꯦ ꯀꯩꯁꯨ ꯇꯧꯗꯦ
ꯑꯗꯨꯝ ꯂꯩꯌꯦꯕ ꯀꯦꯁ ꯇꯧꯗꯕꯤꯗ
ꯎꯝ ꯅꯒꯦꯦ
ꯑꯩꯔ
ꯑꯥ
ꯋꯥꯔꯤ ꯁꯅ ꯑꯩꯁꯤꯗꯤ
ꯀꯅꯥꯒ ꯑꯗꯨꯗꯣ ꯊꯕꯛꯔꯣ
ꯑꯦ ꯁꯤꯁꯨ ꯊꯕꯛ ꯌꯥꯝ ꯆꯤꯡꯒꯗꯕꯅꯤ ꯀꯩꯅꯣ
ꯑ ꯎꯝ ꯌꯨꯝꯗ ꯂꯩꯕ꯭ꯔꯣ ꯃꯄꯥꯟꯂꯣꯝꯗ ꯂꯩꯕ꯭ꯔꯣ ꯀꯗꯥꯏꯗ ꯂꯩꯕ꯭ꯔꯣ
ꯎꯝ ꯄꯄ ꯂꯝꯂꯝ ꯂꯩ ꯌꯨꯝꯗꯗꯤ ꯂꯩꯇꯦ
ꯎ ꯄꯥꯟ ꯂꯝꯝ ꯂꯩꯌꯦꯦ ꯎꯝ ꯃꯄꯥꯟ ꯂꯝꯗ ꯆꯠꯄꯁꯤꯡꯅꯤ ꯌꯥꯝ ꯐꯩꯌꯦꯀꯣ ꯄꯩꯁꯥ ꯇꯥꯟꯕꯅꯤꯀꯣ
ꯑꯩꯈꯣꯏ ꯆꯥꯗ꯭ꯔꯦꯗ ꯑꯩꯈꯣꯏ ꯐꯃ ꯇꯥ ꯂꯩꯦꯔꯦ ꯌꯥꯗꯦ
ꯐꯝꯃꯒ ꯆꯥꯔꯒ ꯂꯩꯅꯤꯡꯉꯥꯏ ꯄꯩꯁꯥ ꯂꯩꯔꯗꯤ ꯌꯥꯝ ꯐꯩꯌꯦ
ꯑꯁ
ꯑꯩꯈꯣꯏꯗꯤ ꯇꯥꯜꯂꯁꯨ ꯋꯥꯏꯑꯦ
ꯌꯥꯝ ꯍ ꯍꯥꯔ ꯋꯥꯀꯤꯡꯅꯤ ꯀꯗ
ꯊꯕꯛ ꯀꯟꯅ ꯇꯧꯗ꯭ꯔꯗꯤ ꯌꯥꯗꯕ
ꯑ ꯋꯥꯎ ꯇꯧꯋꯅꯦ ꯅꯨꯄꯤꯁꯦ ꯊꯕꯛ ꯐꯩꯁꯦ ꯆꯨꯝꯖꯥꯅꯤ
ꯑꯣ ꯅꯨꯄꯥꯁꯤꯡꯗꯤ ꯈꯔ ꯇꯟꯕꯅꯤꯅꯀꯣ
ꯅꯨꯄꯥꯁꯤꯡꯅꯠꯇꯦ ꯅꯨꯄꯥ ꯈꯔꯗꯤ ꯇꯟꯕꯅꯦ ꯍꯥꯏꯌꯣ
ꯎꯝ ꯅꯨꯄꯥ ꯑꯌꯥꯝꯕꯅ ꯅꯨꯄꯥꯁꯤꯡ ꯂꯣꯏ ꯇꯜꯂꯦ
ꯑꯁ ꯑꯩꯗꯤ ꯇꯟꯕ꯭ꯔꯥꯅꯦ
ꯇꯅ ꯅꯝꯕꯁꯤ ꯌꯥꯏ ꯍꯣꯏ ꯅꯁꯥꯅ ꯈꯪꯒꯗꯕꯅꯦ ꯑꯗꯨꯗ ꯍꯣꯏ ꯅꯁꯥꯅ ꯈꯪꯒꯗꯕꯅꯤ ꯀꯣꯏꯒꯨꯝꯕ ꯐꯦꯡꯕꯨꯗꯤ ꯇꯟꯕ꯭ꯔꯣ
ꯑꯁ ꯑꯩꯈꯣꯏꯗꯤ ꯑꯩꯈꯣꯏ ꯍꯥꯎꯁꯀꯤ ꯁꯦꯐꯅꯦ
ꯃꯤꯁꯇꯔ ꯂꯦꯕꯔꯅꯦ ꯍꯌꯦꯗꯤ ꯑꯩꯅ ꯇꯧꯗꯕ ꯊꯕꯛ ꯂꯩꯇꯦ ꯑꯁ ꯔꯨꯃꯤꯅꯦꯦ ꯑꯁ ꯑꯩꯗꯤ ꯐꯤ ꯁꯨꯕ ꯆꯥꯛ ꯊꯣꯡꯕ ꯌꯨꯝ ꯂꯝ ꯋꯥꯏ ꯇꯨ ꯁꯦꯡꯕ ꯑꯁ ꯑꯩ ꯑꯩ ꯅ ꯑꯣꯏꯅ ꯇꯧꯋꯦ
ꯑꯗꯨꯗꯒꯤ ꯅꯪꯒꯤ ꯁꯥꯏꯠꯇꯗꯤ ꯌꯥꯝ ꯅꯨꯡꯉꯥꯏꯅ ꯂꯩꯔꯅꯤ ꯍꯌꯦꯡ ꯍꯣꯏ
ꯍꯣꯏ ꯁꯥꯏꯠꯇꯣ ꯊꯝꯗꯤ ꯊꯝꯗꯤꯅꯦꯗꯥꯏꯅ ꯑꯗꯣ ꯍꯧꯖꯤꯛ ꯀꯅꯥ ꯑꯣꯖꯣꯏꯅꯤ ꯑꯣꯏꯗ ꯈꯪꯗꯦ
ꯎꯝ ꯀꯟꯅ ꯆꯔꯣ
ꯀꯩꯅ ꯊꯤ ꯍꯕ
ꯎꯝ
ꯀꯅꯥꯅ ꯈꯪꯕ ꯊꯦꯡꯅꯕꯁꯨ ꯈꯪꯗꯦ ꯁꯤꯗ
ꯊꯦꯡꯅꯥ ꯊꯦꯡꯕꯗꯣ ꯅꯪꯅ ꯁꯤ ꯈꯔ ꯐꯥꯒꯗ꯭ꯔꯥ ꯍꯥꯏꯕꯗꯣ ꯑꯗꯨꯝ
ꯃꯥꯅꯤꯗ ꯇꯧꯒꯗꯕꯅꯤ ꯅꯪꯗꯤ ꯊꯕꯛ ꯌꯥꯝ ꯁꯨꯕ ꯃꯤ ꯃꯥꯜꯂꯦꯗ
ꯍꯣꯏ ꯌꯥꯝ ꯁꯨꯕꯅꯦ ꯊꯕꯛ ꯁꯨꯗ꯭ꯔꯗꯤ ꯍꯤꯡꯕ ꯌꯥꯗꯦ
ꯃꯥꯅꯦ ꯑꯗꯨꯗꯤ ꯑꯆꯨꯝꯕ ꯋꯥꯜ ꯀꯃꯥꯏꯅ ꯇꯧꯔꯤ ꯅꯁ ꯑꯆꯨꯝꯕ ꯉꯥꯛꯇ ꯉꯥꯛꯒꯦ
ꯑꯆꯨꯝꯕ ꯉꯥꯛꯇ ꯉꯥꯡꯗ꯭ꯔꯗꯤ ꯑꯊꯤꯕ ꯉꯥꯡꯗꯣꯏꯔꯣ
ꯐꯠꯇꯦꯗ ꯅꯪꯅ ꯉꯥꯡꯕꯁ ꯍꯦꯛꯇ ꯑꯆꯨꯝꯕ ꯑꯗꯨꯝ ꯑꯣꯏꯁꯤꯅꯤꯗ
ꯑ ꯏꯅꯦ ꯑꯗ ꯑꯩꯈꯣꯏꯗꯤ ꯑꯥ ꯃꯄꯥꯟ ꯂꯝ ꯂꯩ ꯍꯥꯏꯕꯒꯤ ꯋꯥꯅꯤ ꯊꯕꯛꯁꯨ ꯇꯧꯗꯦ ꯐꯝ ꯆꯥꯔ ꯐꯝ ꯆꯥꯔ ꯐꯝ ꯆꯥꯔ ꯂꯩ ꯄꯩꯁꯥ ꯂꯩꯇ꯭ꯔꯀꯥꯟꯗ ꯆꯥꯟꯅꯤ ꯀꯥꯏ ꯂꯩ
ꯑ ꯄꯩꯁꯥ ꯅꯤꯏ ꯅꯤꯔꯒ ꯑꯗꯨꯝ ꯂꯩꯕꯗꯣ ꯏꯀꯥꯏꯕ ꯍꯧꯔꯦ ꯑꯩꯈꯣꯏꯗꯤ
ꯑ ꯅꯣꯏ ꯅꯣꯏ ꯇꯥꯏꯞꯇ ꯈꯤꯇꯪ ꯑꯣꯏꯔꯁꯨ ꯒ꯭ꯌꯥꯟ ꯇꯥꯔꯝꯃꯗꯤ ꯅꯍꯥꯟ
ꯅꯣꯏꯗꯤ ꯈꯔ ꯋꯥꯠꯂꯝꯒꯅꯤ ꯑꯗꯨꯗꯤ ꯄꯩꯁꯥ ꯇꯥꯅꯤꯉꯥꯏꯗꯣ ꯈꯔ ꯋꯥꯠꯂꯝꯒꯅꯦꯕ
ꯑꯁ ꯊꯦꯡꯉꯕꯅꯤꯗ ꯑꯩꯅ ꯄꯥꯎ ꯍꯥꯏꯔꯁꯤꯦ
ꯀꯣꯂꯦꯖ ꯀꯨꯝꯕ ꯀꯥꯔꯒ ꯅꯠꯇ꯭ꯔꯗꯤ ꯊꯕꯛ ꯀꯨꯝꯕ ꯍꯣꯠꯅꯔꯒ ꯂꯩꯔꯝꯒꯅꯤ
ꯀ ꯆꯨꯝꯕ꯭ꯔꯣ
ꯆꯨꯝꯃꯦ ꯆꯨꯝꯃꯦ ꯑꯗꯨ ꯑꯩꯗꯤ ꯑꯩ ꯉꯁꯥꯏꯗꯒꯤ ꯍꯥꯏꯁꯦ ꯅꯪꯅ ꯍꯥꯏꯕꯁꯦ ꯑ ꯆꯕꯒꯗꯨꯃ ꯍꯥꯏꯦꯕ
ꯀꯃꯥꯏꯅ ꯇꯧꯋꯤ ꯅꯪ ꯑꯩꯁꯦ ꯑꯗꯨꯝ ꯄꯣꯛꯄꯗꯒꯤ ꯃꯍꯧꯁꯥ ꯑꯣꯏꯗꯣꯏꯔꯣ ꯅꯠꯇ꯭ꯔꯒ ꯃꯤ ꯇꯥꯛꯄꯤꯔꯣ
ꯑꯁꯤꯒꯨꯝꯕ ꯋꯥꯁꯦ ꯃꯤꯅ ꯇꯥꯛꯄꯤꯕ ꯌꯥꯕ꯭ꯔꯣ
ꯑꯁ ꯑꯁꯨꯝꯕ ꯃꯖ ꯍꯥꯏꯏꯔꯦ
ꯑꯅꯦ ꯑꯩ ꯇꯅꯤ ꯍꯪꯗ꯭ꯔꯤꯦ ꯇꯦ
ꯍꯣꯔꯦꯟꯗꯤ ꯀꯅꯥꯅ ꯆꯥꯛ ꯏꯟꯁꯥꯡ ꯊꯣꯡꯗꯣꯏꯔꯣ
ꯑꯦ ꯑ ꯊꯒꯗꯗꯤ ꯀꯩꯅꯩꯅ
ꯏꯁꯁ ꯊꯣꯡꯕ ꯍꯩꯕ꯭ꯔꯣꯅꯦ
ꯍꯁ ꯅꯣꯡꯃꯂ ꯑꯣꯐꯗꯒꯦ
ꯃꯊꯦꯜ ꯊꯣꯡꯗꯣꯏꯔꯣ
ꯀꯩꯁꯥꯅꯤꯡꯒꯦ
ꯏꯁ ꯑꯩ ꯆꯥꯕꯁꯨ ꯐꯪꯉꯔꯣꯏꯕ
ꯑꯦ ꯐꯪꯗ꯭ꯔꯁꯨ ꯊꯣꯡꯕꯨ ꯊꯣꯡꯉꯗꯤ ꯅꯪ ꯋꯥꯈꯜꯗ ꯑꯗꯨꯝ ꯁꯥꯒꯠꯂꯗꯅ
ꯏꯁ ꯑꯗꯨꯗꯣ ꯄꯨꯛ ꯊꯜꯂꯔꯣꯏ
ꯍꯥꯏꯔꯛꯑꯣꯅꯦ ꯅ ꯅꯪ ꯅꯪꯅ ꯆꯥꯅꯤꯡꯕꯗꯣ ꯑꯩꯅ ꯍꯧꯖꯤꯛ ꯍꯣꯡꯕ ꯍ ꯍꯍꯧꯔꯗꯤ ꯍꯌꯦꯡꯀꯣꯅ
ꯂꯣꯏ ꯆꯥꯕ ꯌꯥꯏ ꯑꯁꯤ ꯆꯥꯕ ꯍꯥꯎꯇꯦ ꯍꯥꯏꯕ ꯂꯩꯇꯦ ꯑꯗꯨꯝ ꯂꯣꯏꯅ ꯆꯥꯕ ꯌꯥꯏ ꯐꯖꯅ ꯊꯣꯡꯗ꯭ꯔꯗꯤ ꯐꯖꯅ ꯊꯣꯡꯗ꯭ꯔꯗꯤ ꯆꯥꯔꯔꯣꯏꯀꯣ
ꯂꯩꯗꯤ ꯆꯤꯜꯍꯥꯎ ꯆꯤꯜꯍꯥꯎꯁꯨ ꯊꯤꯗꯦ ꯌꯥꯝ ꯐꯩꯅꯦ
ꯂꯣꯏ ꯅꯈꯥꯎ ꯃꯅꯤ
ꯄꯤ ꯂꯣꯏ ꯀꯨꯝꯄꯦ ꯁ ꯇꯥꯉꯦꯦ
ꯀꯌꯥꯝ ꯇꯥꯡꯉꯦ
ꯑꯁꯉꯗ
ꯍꯅꯤꯅꯥꯏꯗ ꯅ ꯄꯤ ꯑꯁꯤꯁꯤ ꯆꯅꯤ ꯑꯗꯨꯇꯧ ꯍꯥꯏꯅꯗꯦꯒꯥꯏ ꯂꯩꯕ ꯌꯥꯝ ꯌꯥꯎꯋꯦꯗꯅ
ꯑꯥ
ꯌꯥꯔꯤꯈꯩ ꯑꯗꯨꯝ ꯇꯥꯗꯨꯁ ꯇꯥꯠꯇ꯭ꯔꯣ
ꯎꯝ ꯦꯁ ꯇꯥꯔꯦ
ꯑꯈꯣꯏꯗꯤ ꯑꯗꯩ ꯆꯥꯛ ꯏꯊꯟ ꯂꯩꯅꯤꯅ ꯆꯥꯛ ꯊꯣꯡꯉꯅꯤ ꯀꯩ ꯀꯩꯅꯣ ꯄꯥꯛꯊꯣꯛ ꯊꯣꯛꯑꯅꯤ ꯑꯃꯨꯛ ꯆꯥꯔꯦ ꯇꯨꯝꯃꯅꯤ
ꯎꯝ ꯑꯩꯗꯤ ꯊꯣꯡꯕ ꯂꯣꯏꯔꯦ ꯀꯥꯡꯁꯨ ꯊꯣꯏ ꯊꯣꯡꯕ ꯂꯣꯏꯔꯦ ꯍꯋꯥꯏ ꯑꯁꯥꯡꯕꯗꯣ
ꯑꯣ ꯌꯥꯎ ꯉꯅ
ꯍꯣꯏ ꯌꯥꯝ ꯉꯜꯂꯦ ꯉꯟꯗ꯭ꯔꯗꯤ ꯌꯥꯗꯕꯀꯣ
ꯑꯣ ꯀꯩꯅꯣ ꯀꯥꯡꯁꯣꯏ ꯇꯪꯅꯣ ꯑꯇꯩ ꯀꯩꯝ ꯌꯥꯎꯗ꯭ꯔꯕꯣ
ꯀꯥꯏꯅꯣ ꯑꯃꯃꯦꯠꯄ ꯑꯃ ꯌꯥꯎꯋꯦ ꯃꯔꯣꯛ ꯑꯃꯦꯠꯄ ꯑꯗꯨ ꯑꯅꯤꯈꯛꯇꯅꯦ ꯉꯁꯤꯒꯤꯗꯤ
ꯑꯣ ꯅꯅꯥ ꯊꯣ ꯇꯔꯣ
ꯍꯥ ꯏꯅꯥꯎꯅꯨ ꯄꯥꯒ ꯂꯩꯌꯦ
ꯑꯣ ꯅꯕꯥꯅꯤꯇꯪꯅꯦꯕ
ꯍꯣꯏ ꯚꯔꯥꯗ ꯂꯩꯕꯒꯤ
ꯑꯣ ꯌꯥꯏꯅꯦ ꯑꯗꯨ ꯁꯥ ꯃꯆꯥꯃ ꯍꯥꯞꯆꯤꯜꯂꯣ ꯀꯩꯅꯣ
ꯍꯝ ꯁꯥ ꯂꯩꯇ꯭ꯔꯦ ꯁꯥ ꯑꯌꯥꯏꯕ ꯂꯩꯇꯦ ꯍꯧꯖꯤꯛ
ꯑꯌꯥꯕ ꯂꯩꯇ꯭ꯔꯁꯨ ꯂꯩ ꯂꯩꯔꯒ ꯄꯥꯠ ꯂꯥꯡꯊꯣꯡꯁꯤꯗꯧ ꯀꯩꯅꯣ
ꯁꯥ ꯑꯌꯥꯏꯕ ꯄꯥꯛ ꯐꯪꯗꯦ ꯀꯗꯥꯏꯗ ꯐꯪꯗꯣꯏꯔꯣ ꯃꯐꯝꯁꯨ ꯈꯪꯗꯦ
ꯑꯍꯤꯡꯕꯗꯤ
ꯑꯍꯤꯡꯕꯗꯤ ꯌꯥꯝ ꯐꯪꯉꯦ
ꯑꯦ ꯑꯗꯨꯗꯨ ꯈꯤꯇꯪ ꯂꯩ ꯆꯥꯏꯌꯦ ꯀꯩꯅꯣ
ꯑꯗꯨ ꯅꯨꯡꯇꯤ ꯆꯥꯔꯁꯨ ꯐꯠꯇꯦꯅ ꯑꯗꯨꯒꯤ
ꯑꯣ ꯅꯪꯒꯤꯁꯦ ꯅꯨꯡꯇꯤꯒꯤ ꯆꯥꯔꯛꯄ ꯃꯥꯜꯂꯦ ꯉꯁꯤꯇꯪ ꯑꯩꯅ ꯀꯩ ꯊꯣꯡꯉꯦ ꯍꯪꯕꯁꯤꯗ ꯀꯥꯡꯁꯣꯏ ꯊꯣꯡꯉꯛꯑꯦ ꯁꯤꯅꯦꯕꯀꯣ
ꯅꯨꯡꯅꯨꯡꯇꯗꯤ ꯆꯥꯗ ꯍꯦ ꯅꯨꯡꯇ ꯆꯥꯗ
ꯑꯣ ꯅꯨꯡꯇꯤꯒꯤ ꯆꯥꯗꯕꯗ ꯑꯗ ꯅꯨꯡꯇꯤ ꯑꯁ ꯑꯩꯗꯤ ꯅꯨꯡꯇꯤꯒꯤ ꯆꯥ ꯐꯪꯉꯗꯤ ꯌꯥꯏꯅꯦ
ꯅꯪꯗꯤ ꯀꯔꯤ ꯊꯣꯡꯗꯣꯏꯔꯣ ꯍꯥꯏꯔꯣꯅꯦ
ꯎꯝ ꯀꯩ ꯊꯣꯡꯁꯤꯒꯦ ꯍꯥꯏꯕꯗ ꯑꯥ ꯏꯃꯥꯟꯅꯕ ꯍꯣꯏ ꯉꯁꯤ ꯆꯥꯛ ꯆꯥꯅꯕꯂꯩꯝꯅꯤꯅ ꯑꯣ ꯃꯣꯏ ꯃꯣꯏꯒꯤ ꯑꯣꯛ ꯊꯣꯡꯕ ꯈꯔ ꯂꯧꯔꯅꯤ
ꯑꯥ
ꯑꯩꯒꯤꯁꯤꯗ ꯏꯔꯣꯝꯕ ꯑꯃ ꯇꯧꯔꯅꯤ ꯑꯗꯨꯒ ꯆꯥꯔꯅꯤ
ꯑ ꯏꯔꯣꯝꯕꯗꯤ ꯏꯔꯣꯝꯕ ꯍꯩꯕ꯭ꯔꯣ
ꯑꯁ ꯏꯔꯣꯟꯕꯗ ꯑꯩꯈꯣꯏ ꯄꯤ ꯍꯩꯁ ꯗꯤ ꯂꯣꯏꯔꯝꯅꯦ
ꯏꯁ ꯍꯥꯎꯔꯝ ꯃꯔꯣꯏ
ꯍꯧꯥꯎꯔꯨꯌꯦꯦꯕ
ꯎ
ꯑꯗꯨꯗꯤ ꯅꯪ ꯑꯩ ꯃꯒꯨꯟ ꯈꯪꯗ꯭ꯔꯤꯅꯦ ꯑꯗꯨ ꯑ ꯌꯦ ꯌꯦꯗꯤꯦꯝ ꯈꯔ ꯂꯩ ꯍꯋꯥꯏ ꯈꯔꯦ ꯂꯩ
ꯑꯥ ꯍꯋꯥꯏ ꯍꯋꯥꯏꯗꯤ ꯇꯤꯡꯉꯒ ꯊꯝꯕ꯭ꯔꯣ ꯃꯪꯒꯟꯗꯣ
ꯇꯤꯡꯗꯦ ꯑꯗꯨꯒꯤ ꯃꯪꯒꯟ ꯑ ꯍꯋꯥꯏꯗꯨ ꯅꯠꯇꯦ ꯃ ꯍꯋꯥꯏ ꯑꯁꯥꯡꯕꯤꯗꯨꯅꯦ ꯑ ꯁ꯭ꯇꯤꯝ ꯇꯧꯔꯒ ꯃꯦꯠꯄꯤꯗꯣ
ꯑꯣ ꯑꯣ ꯑꯣ ꯑꯣ ꯑꯩꯁꯨ ꯉꯔꯥꯡ ꯏꯔꯣꯟꯕ ꯆꯥꯏꯌꯦ ꯀꯩꯅꯣ ꯅꯥꯝꯃꯔꯥꯒ ꯎꯝ ꯑꯃꯗꯣ ꯃꯤꯡ ꯑꯃꯗꯣ ꯀꯥꯎꯔꯦ
ꯀꯔꯤ
ꯅꯥꯝꯃꯔꯥ ꯈꯔ ꯃꯥꯟꯕ ꯂꯩꯕꯗꯣ
ꯎꯝ ꯑꯩꯗꯤ ꯏꯟꯁꯥꯡ ꯅꯥꯄꯤ ꯃꯃꯤꯡꯁꯤꯗꯤ ꯀꯌꯥ ꯈꯪꯗꯦꯅꯦ
ꯍꯪꯉꯣꯀꯣ
ꯑꯩꯒꯤꯗꯤ ꯍꯋꯥꯏ ꯍꯋꯥꯏ ꯍꯥꯏꯔꯗꯤ ꯚꯦꯔꯥꯏꯇꯤ ꯂꯣꯏ ꯌꯥꯎꯔꯦ
ꯑꯥ
ꯍꯋꯥꯏ ꯍꯥꯏꯔ ꯚꯦꯔꯥꯏꯇꯤ ꯂꯣꯏ ꯌꯥꯎꯑꯦꯕ ꯑꯩꯒꯤꯗꯤ
ꯎꯝ ꯅꯃꯥꯗꯔ ꯅꯠꯇ꯭ꯔ ꯅꯪ ꯅꯪꯒꯤ ꯕꯣꯕꯣꯗꯔ ꯍꯪꯉꯣ ꯏꯟꯁꯥꯡ ꯅꯥꯄꯤꯁꯤꯡꯗꯣ
ꯑꯣ ꯍꯪꯉ ꯂꯣꯏꯔꯦ ꯀꯩꯅꯣ
ꯍꯪꯕ ꯇꯜꯂꯁꯨꯅꯦ ꯑꯩꯉꯣꯟꯗ ꯂꯥꯛꯑꯣ ꯑꯩ ꯍꯂꯣꯏꯅ ꯇꯥꯛꯄꯤꯒꯦ ꯁꯤꯅ ꯁꯤꯅꯦ ꯁꯤꯅ ꯁꯤꯅꯦ ꯍꯥꯏꯕꯗꯣ ꯂꯣꯏ ꯇꯥꯛꯇꯣꯏꯅꯤ
ꯁꯦꯡꯕꯩ ꯇꯥꯛꯀꯗ꯭ꯔꯅꯦ
ꯍꯥꯥ
ꯇꯥꯛꯀ ꯗꯨꯏꯔꯣ
ꯍꯣꯏ ꯅꯪꯅ ꯇꯥꯒꯦ ꯍꯥꯏꯔꯗꯤ ꯇꯥꯛꯀꯅꯤ ꯅꯪꯅ ꯈꯪꯅꯤꯡꯉꯒ ꯂꯥꯛꯑꯗꯤ ꯇꯥꯛꯄꯤꯒꯦ
ꯅꯪꯁꯦ ꯑꯆꯨꯝꯕꯣ ꯉꯥꯡꯕꯇꯪ ꯅꯠꯇꯗꯅ
ꯑꯣꯖ ꯃꯥꯆꯥ ꯇꯧꯏ
ꯑꯣꯖ ꯃꯆꯥ ꯑꯣꯌꯦ
ꯑ ꯑꯩꯒꯤ ꯀꯩꯅꯣ ꯍꯤꯡꯒꯣꯜ ꯃꯆꯥꯗꯨꯗ ꯏꯕꯥꯅꯤ ꯆꯠꯂꯒ ꯁꯤꯅ ꯁꯤꯅꯦ ꯁꯤꯅ ꯁꯤꯅꯦ ꯍꯥꯏꯕꯗꯣ ꯂꯣꯏꯅ ꯇꯥꯛꯄꯤꯒꯦ
ꯑꯣ ꯅꯪꯗꯤ ꯍꯤꯡꯒꯣꯜꯁꯨ ꯀꯣꯏꯕ ꯑꯣꯏꯔꯦ
ꯁꯨꯅ ꯂꯩꯕꯅꯤ ꯑꯩꯒꯤ ꯍꯤꯡꯒꯣꯜꯗ ꯁꯤ ꯂꯩꯇꯦ ꯍꯥꯏꯕ ꯂꯩꯇꯦ
ꯇꯧꯋꯦ
ꯎꯝ
ꯅꯪꯗꯤ ꯃꯥꯜꯇꯤ ꯇꯦꯂꯦꯟꯇꯦꯠ ꯍꯥꯏꯕ ꯃꯤꯗꯣ ꯑꯣꯏꯗꯣꯏꯅꯤꯅꯦ ꯀꯩ ꯀꯩꯗꯧꯔꯤꯅꯣ ꯍꯧꯖꯤꯛ ꯆꯦꯜꯂꯤꯔꯣ
ꯆꯦꯟꯗꯦ ꯅꯨꯡꯁꯤꯠ ꯃꯈꯣꯟ ꯇꯥꯕ꯭ꯔꯣ
ꯑ ꯌꯥꯝ ꯅꯨꯡꯉꯥꯏꯗꯧ ꯃꯥꯜꯂꯦ
ꯑꯥ ꯌꯨꯝ ꯃꯊꯛꯇ ꯀꯥꯔꯒ ꯀꯩꯅꯣ ꯚ꯭ꯌꯨꯁꯒꯨꯝꯕ ꯌꯦꯡꯉꯒ ꯀꯣꯏ ꯆꯠ ꯆꯠꯂꯒ ꯇꯧꯔꯤ
ꯅꯨꯡꯉꯥꯏꯅꯤꯍꯦ
ꯎꯝ
ꯅꯨꯡꯁꯤꯠꯀꯥ ꯁꯤꯠꯄꯥꯁꯤꯗ ꯀꯣ
ꯑꯝ
ꯅꯪꯒꯤ ꯑꯗꯨꯗ ꯅꯨꯡꯁꯤ ꯃꯈꯣꯟꯗꯣ ꯇꯥꯔꯒ ꯑꯩꯁꯨ ꯆꯠꯅꯤꯡꯉꯦ
ꯑ ꯂꯥꯛꯑꯣ ꯑꯗꯨꯗꯤ
ꯑꯥ
ꯑꯁ ꯑꯩꯈꯣꯏꯗꯤ ꯊꯣꯛꯎꯔꯒꯗꯤ ꯒꯥꯔꯤꯒꯤ ꯃꯈꯣꯟ ꯉꯥꯛꯇ ꯑꯣꯏꯅ ꯇꯥꯏ ꯇꯜꯂꯤꯅꯤ
ꯑ
ꯃꯊꯛ ꯀꯥꯔꯒꯁꯨ ꯐꯖꯗꯦꯕ ꯑꯈꯣꯢꯗꯤ ꯁꯤꯗ ꯕꯤꯜꯗꯤꯡꯒꯤ ꯕꯤꯜꯗꯤꯡ ꯉꯥꯛꯇꯥ ꯑꯣꯢ
ꯎꯝ
ꯗꯥꯖꯗꯦꯕꯥ ꯅꯣꯏ ꯅꯣꯏꯗꯣ ꯑꯩ ꯂꯥꯛꯑꯒꯦ ꯑꯗꯨꯒ ꯌꯦꯡꯉꯒꯦ ꯐꯤꯜꯗꯣ
ꯍꯨꯏ ꯃꯈꯣꯟ ꯐꯖꯅ ꯀꯟꯅ ꯂꯥꯎꯔꯤ
ꯑꯦ ꯍꯣꯏꯒ ꯂꯣꯏꯕꯔꯣ
ꯑ ꯑꯩ ꯀꯩꯅꯣ ꯑꯩꯒꯤ ꯌꯨꯝ ꯃꯅꯥꯛꯇꯒꯤ ꯃꯅꯥꯛ ꯍꯥꯢꯕꯥ ꯍꯩꯇꯦ ꯍꯤ ꯍꯤ ꯌꯨꯝ ꯃꯅꯥꯛꯒꯤ ꯍꯨꯏꯅꯤ
ꯅꯪ ꯌꯥ ꯁꯤ ꯏꯦ
ꯍꯥꯥ
ꯥꯏ ꯂꯩꯦ
ꯅꯪꯁꯤ ꯅꯣꯏꯒꯤ ꯌꯨꯝ ꯃꯅꯥꯛꯒꯤ
ꯍꯨꯏꯗꯦ ꯍꯣꯢ ꯊꯨꯅ ꯍꯥꯏꯗꯣꯛꯄ ꯉꯝꯗꯦ
ꯌꯥꯏꯗ ꯑꯩ ꯑꯩꯁꯨ